ꯇꯥꯕꯤꯕ꯭ꯔꯣ
ꯇꯥꯕꯤꯔ ꯃꯨꯛ ꯑꯁ ꯑꯗꯨꯅꯦ ꯑꯩꯒꯤꯩꯅꯣꯒꯤꯇ ꯌꯥꯝ ꯂꯥꯡꯉꯦꯕ
ꯃꯄꯥꯟꯗ ꯉꯥꯛꯊꯣꯛꯄꯤꯌꯨ
ꯃꯄꯥꯟꯗ ꯁꯣꯏ ꯊꯣꯛꯣꯛꯄ ꯌꯥꯗꯦ ꯃꯥꯈꯣ ꯃꯣꯏ ꯏꯅꯥ ꯆꯥ ꯂꯂꯝ ꯁꯅ ꯃꯥꯏꯅ ꯑ ꯎꯝ ꯇꯥꯏꯌꯦꯦ ꯆꯞ ꯆꯥꯔꯕ꯭ꯔꯣ ꯀꯁ ꯌꯦꯗꯧꯇꯣ ꯃꯤꯝꯕꯣ ꯃꯦꯒꯗꯣꯔꯗ ꯀ꯭ꯔꯤ ꯃꯤ ꯌꯥꯝ ꯂꯩꯕ ꯑꯗꯨꯒꯤꯅꯣ ꯃꯣꯏꯗꯣ ꯏꯁꯩ ꯇꯥꯔꯒ ꯋꯥ ꯉꯥꯡꯗ ꯌꯥꯝ ꯀꯟꯅ ꯀꯟꯅ ꯉꯥꯡꯅꯤꯡꯕ ꯑꯗꯨꯗꯤ ꯑꯩ ꯇꯥꯎꯅꯤꯡꯅꯤꯡꯅ ꯂꯩꯅꯤ ꯎꯝ ꯝꯈꯥꯗ ꯀ ꯍ ꯑ ꯆ ꯊꯀꯦ ꯔꯝꯅꯥ ꯐꯣꯟꯃꯤ ꯂꯅꯤꯀꯣ ꯇꯥꯕ꯭ꯔꯣ ꯀ ꯆ
ꯇꯌꯦ
ꯍ ꯀꯔꯤꯟꯁꯥ ꯆꯥꯕ꯭ꯔꯣ
ꯉꯁꯤꯗꯤ
ꯅꯨꯡꯉꯥꯏꯔꯝ ꯂꯥꯡꯅꯤ ꯑꯃꯨꯛ ꯀ꯭ꯔꯤꯟꯁꯥ ꯆꯌꯦꯕ
ꯔꯥꯁꯃ
ꯀꯔꯤ ꯔꯥꯁ ꯑ ꯑꯣ ꯕꯤꯝꯁꯇꯨ ꯀꯣ
ꯍꯣꯏ
ꯍꯥꯎꯕꯅꯤ ꯇꯨꯗꯣ
ꯂꯨꯁ ꯅ ꯃꯥꯥꯏꯔꯣ ꯑꯣꯔ ꯈ ꯅꯥꯁ ꯖꯒꯁꯨ ꯋꯥꯠꯅꯒꯅ ꯇꯥꯅꯒꯦ ꯇꯣ
ꯑ ꯑ
ꯎꯝ ꯌꯥꯣꯏ
ꯍꯧꯖꯤꯛꯇꯤ ꯇꯧꯕꯤꯔꯤ
ꯆꯥꯛꯀꯥꯞ ꯂꯣꯏꯔꯒ ꯐꯝꯃꯤꯌꯦꯦ
ꯍꯥꯥꯂꯣ
ꯑ ꯍꯜꯂꯣ ꯍꯦꯜꯂ
ꯍꯜꯂꯣ
ꯑ ꯑ ꯇꯥꯏꯌꯦ ꯑꯁ ꯍꯌꯦꯡꯁꯦ ꯅꯪ ꯄꯨꯡ ꯀꯌꯥꯗ ꯊꯕꯛ ꯆꯠꯀꯦꯔꯥ ꯍꯥ ꯍꯜꯂꯣ ꯑꯁ